ꯍꫭ ꯇꯌꯦ ꯇꯌꯦ ꯀꯩꯩ ꯍꯥꯏꯒꯦ
ꯑꯣ ꯑꯩꯁꯦ ꯅꯪꯉꯣꯟꯗꯅꯦ ꯋꯥ ꯑꯃꯈꯛ ꯍꯥꯏꯒꯦꯅ ꯇꯧꯔꯝꯃꯤꯅꯤꯅꯦ ꯀꯩꯗꯧꯔꯝꯃꯤꯅꯣ ꯅꯪꯕꯨ
ꯑꯣ ꯑꯩꯖꯦ ꯑꯩꯈꯣꯏ ꯀꯩꯅꯣꯒꯤ ꯀꯀꯥ ꯀꯀꯥꯒꯤ ꯃꯥꯒꯤ ꯍꯤꯗꯥꯛ ꯀꯦꯀꯥ ꯊꯤꯠꯅꯕ ꯏꯁꯤꯡ ꯈꯔ ꯁꯥꯍꯜꯂꯝꯕꯅꯤ ꯏꯆꯦ
ꯍꯩꯃ ꯅꯤꯔꯣ ꯍꯥꯏꯖꯦ
ꯌꯥ ꯀꯦ ꯑꯦ
ꯅꯥꯔꯤꯔꯣ
ꯑ ꯀꯀꯥꯗꯣ ꯃꯁꯥ ꯈꯔ ꯅꯨꯡꯉꯥꯏꯇꯦ ꯆꯥꯕ ꯇꯨꯝꯒꯟꯗꯦꯅꯅꯦ ꯑꯩꯅ ꯍꯤꯗꯥꯛ ꯃꯥꯏ ꯈꯤꯇꯪ ꯊꯤꯠꯂ ꯇꯨꯝꯅꯕ ꯊꯤꯠꯀꯦ ꯇꯧꯕꯅꯦ
ꯎꯝ ꯌꯩꯃꯥ ꯀꯩꯀꯩ ꯆꯥꯥꯁꯜꯂꯨꯔꯕ
ꯍꯟꯗ ꯃꯥꯖꯦ ꯍꯟꯗꯛꯀꯥꯟ ꯃꯥꯃꯟ ꯃꯄꯥꯟꯗ ꯈꯔ ꯆꯥꯔꯦ ꯌꯨꯝꯗ ꯆꯥꯛ ꯆꯥꯕ ꯅꯪꯗꯦ ꯃꯥꯏ ꯊꯕꯛ ꯆꯠꯄꯗꯣ ꯑꯗꯨꯒꯤ ꯀꯀꯥꯗꯣ ꯑꯩꯅ ꯆꯥꯛ ꯂꯣꯏꯕꯗꯣ ꯅꯪꯗꯦꯅ ꯑꯌꯨꯛꯇ ꯑꯩꯖꯨ ꯀꯩꯅꯣ ꯇꯧ ꯂꯩꯕꯅꯤꯅ ꯑꯉꯥꯡ ꯀꯩꯀꯥꯗꯣ ꯇꯨꯋꯏꯁꯟ ꯀꯩꯀꯥ ꯂꯥꯏꯔꯤꯛ ꯇꯥꯛ ꯂꯩꯕꯅꯤꯅ ꯆꯥꯛ ꯊꯣꯡꯕꯗꯣ ꯅꯪꯗꯗꯅꯅꯦ ꯆꯥꯗꯕꯤ ꯑꯗꯨꯝ ꯆꯠꯈꯤꯕ ꯌꯥꯝ ꯌꯥꯎꯔꯦꯕ ꯑꯗꯨꯗ ꯃꯥꯁꯦ ꯃꯥꯄꯟꯗ ꯑꯗꯨꯝ ꯍꫭꯊꯦꯜꯗ ꯀꯩꯀꯥ ꯀꯩꯗꯣ ꯆꯥꯔ ꯃꯥꯜꯂꯦ ꯑꯗꯒꯤ ꯇꯨꯝꯗꯕꯒꯤ ꯌꯨꯝꯗ ꯉꯔꯥꯡ ꯅꯍꯥꯟꯗꯒꯤ ꯀꯨꯜꯂꯤ ꯐꯃꯨꯡꯗꯨꯗ ꯂꯩ
ꯍꯧꯖꯤꯛꯀꯤ ꯃꯇꯝꯁꯦ ꯌꯥꯗ꯭ꯔꯕꯅꯤꯅꯦ ꯍꯧꯖꯤꯛꯀꯥꯟꯒꯤ ꯏꯟꯁꯥꯡ ꯅꯥꯄꯤꯅꯦ ꯇꯧꯔꯤꯁꯤꯡꯁꯤꯅꯅꯅꯦ ꯍꯤꯗꯥꯛ ꯀꯥꯞ ꯀꯥꯞ ꯑꯗꯨꯅ ꯌꯣꯟꯕꯒꯤꯅꯦ ꯌꯥꯝꯅ ꯆꯦꯛꯁꯤꯟꯅ ꯆꯥ ꯆꯠꯇꯕ ꯌꯥꯗꯕꯅꯤꯀꯣ ꯏꯁꯤꯡꯗꯒ ꯇꯤꯡꯗꯅ ꯊꯨꯝꯗꯒ ꯇꯤꯡꯗꯅ ꯊꯝꯃꯒꯅꯦ ꯃꯤꯅꯤꯠ ꯃꯉꯥ ꯇꯔꯥ ꯊꯝꯃꯒ ꯆꯥꯗ꯭ꯔꯗꯤꯅꯦ ꯌꯥꯝꯅ ꯐꯠꯇ꯭ꯔꯕꯅꯤꯅꯦ ꯀꯃꯥꯏꯅ ꯇꯧꯔꯤꯅꯣꯅꯦ
ꯍꯥꯏꯅꯔꯕꯅꯦ ꯍꯧꯖꯤꯛꯀꯥꯟꯗ ꯌꯦꯟ ꯅꯨꯡꯒꯁꯦ ꯆꯥꯕ ꯈꯣꯠꯄ ꯆꯦꯛꯁꯜꯂꯨ ꯈꯣꯠ ꯂꯩꯇꯥꯛ ꯌꯥꯝ ꯂꯥꯏꯅꯥ ꯌꯥꯝ ꯂꯥꯛꯑꯦꯅ ꯍꯥꯏꯅꯕꯅꯦꯕ ꯑꯗꯣ ꯈꯪꯗꯦ ꯉꯥꯡꯅ ꯁꯛꯅꯕ ꯌꯥ ꯌꯥꯗꯦ ꯑꯃꯛ ꯂꯩꯗꯣ ꯄꯨꯁꯤꯜꯂꯛꯀꯅꯤ ꯊꯣꯡꯉꯣ ꯍꯥꯏꯔꯛꯀꯅꯤ ꯍꯥꯎꯗ꯭ꯔꯗꯤ ꯆꯥꯗꯕꯅꯤꯅ ꯑꯗꯣ ꯀꯃꯥꯏꯅ ꯉꯥꯡꯉꯗꯣꯏꯅꯣ ꯈꯪꯗꯦ ꯏꯆꯦ ꯅꯪ ꯂꯥꯛꯑꯒ ꯑꯝꯇ ꯅꯣꯡꯉꯅꯤꯇ ꯇꯥꯛꯑꯝꯃꯣꯁꯦ ꯅꯪꯅꯗꯤ ꯅꯪꯅ ꯍꯥꯏꯔꯤ ꯃꯣꯏꯁꯨ ꯈꯔ ꯀꯤꯅꯤꯕ ꯑꯩꯅ ꯍꯥꯏꯕꯁꯤꯗꯤ ꯂꯧꯗꯦꯕ ꯑꯝꯇ
ꯍꯣꯏ ꯍꯣꯏ ꯑꯩ ꯂꯥꯛꯀꯦ ꯍꯧꯖꯤꯛꯁꯨꯅꯦ ꯑꯁ ꯑꯩꯅꯅꯦ ꯑꯅꯥꯕꯒꯤꯅꯦ ꯁꯦꯕꯥ ꯇꯧꯔꯤꯅꯦ ꯂꯩꯔꯤꯁꯦ ꯑꯗꯨꯥ ꯆꯥꯔꯨꯕꯗꯒꯤꯅꯦ ꯑꯗꯥ ꯆꯥꯔꯨꯕꯗꯒꯤꯅꯦꯅꯅꯦ ꯂꯥꯛꯈꯤꯕ ꯃꯌꯥꯝꯁꯤꯅ ꯑꯩꯅꯗꯤ ꯍꯥꯏ ꯃꯣꯏꯗ ꯈꯔ ꯈꯔ ꯅꯣꯏꯕꯨ ꯌꯦꯡꯉꯒ ꯆꯥꯎꯋꯦ ꯑꯗꯣ ꯍꯧꯖꯤꯛꯀꯤ ꯃꯇꯝꯁꯤꯗꯗꯤ ꯏꯔꯣꯟꯟ ꯇ ꯄ ꯍꯥꯞ ꯐꯛꯇ ꯍꯥꯞꯄꯒ ꯃ ꯆꯥꯅꯕꯅꯤ ꯌꯣꯟꯅ ꯃꯣꯏꯅ ꯄꯣꯠꯇꯨ ꯆꯥꯎꯅꯕꯅꯤ ꯁꯤꯠꯅꯥ ꯊꯨꯅ ꯌꯣꯟ ꯌꯥꯅꯕꯅꯤꯅꯗꯤ ꯇꯧꯔꯤꯕ ꯁꯣ ꯀꯟꯗꯗꯤ ꯑꯍꯟ ꯑꯣꯏꯕꯁꯤꯡꯗꯗꯤ ꯌꯥꯝ ꯊꯨꯅ ꯊꯨꯅꯁꯨ ꯑꯗꯨꯁꯤꯡꯗꯣ ꯐꯪꯉꯦꯕ ꯅꯍꯥ ꯅꯅꯦ ꯀꯣꯟꯅ ꯅꯥꯔꯛꯄꯩ ꯋꯥꯅꯤ ꯅꯍꯥꯗꯨꯗꯤ ꯈꯨꯗꯛ ꯈꯨꯗꯛꯇꯅꯦ ꯅꯥꯒꯟꯗꯦꯕ ꯑꯍꯟꯗꯕꯅꯅ ꯃꯍꯦꯜꯂꯤ ꯑꯁ ꯑꯩꯁꯨ ꯁꯣꯝ ꯅꯥꯀꯟꯗꯅꯦ ꯋꯥꯕꯗ ꯂꯣꯏꯔꯕꯅꯦ ꯑꯗꯨꯒꯤꯅꯦ ꯃꯌꯥꯝꯁꯤꯗꯅꯦ ꯄꯥꯎꯇꯥꯛ ꯄꯤꯅꯕ ꯍꯣꯠꯅꯕꯗꯅꯦ ꯃꯣꯏꯁꯨ ꯍꯧꯖꯤꯛ ꯑꯩ ꯃꯌꯨꯝ ꯍꯟꯈꯤꯕꯒ ꯇꯧꯔꯗꯣꯏꯅꯦ ꯇꯧꯔꯣꯏꯗꯣꯏꯅꯦ ꯉꯥꯛꯇꯅꯦ ꯑꯩꯅ ꯅꯣꯡꯃ ꯁꯣꯏꯗꯅ ꯂꯥꯛꯀꯦ ꯑꯗꯨꯒꯅꯦ ꯑꯩ ꯍꯥꯏꯔꯒꯦ ꯅꯠꯇ꯭ꯔꯗꯤ ꯃꯣꯏꯁꯨ ꯑꯩꯅ ꯍꯥꯏꯔꯗ꯭ꯔꯗꯤꯅꯦ ꯅꯣꯏꯅ ꯍꯥꯏꯕ ꯂꯧꯕꯤꯒꯗꯕ ꯑꯍꯜ ꯅꯠꯇꯦ
ꯑꯃ ꯏꯆꯦ ꯅꯍꯥꯟꯃꯨꯛ ꯀꯩꯅꯣ ꯂꯩꯔꯛꯈꯤꯕꯗꯣ ꯏꯟꯁꯥꯡꯅ ꯀꯩꯅꯣꯒꯤ ꯀꯣꯕꯤ ꯀꯩꯀꯥꯒꯤ ꯊꯥꯕ ꯈꯣꯠꯄꯒꯤ ꯃꯔꯨ ꯂꯧꯔꯛꯈꯤꯕꯗꯣ ꯆꯥ ꯂꯧꯔꯛꯈꯤꯕꯗꯣ ꯑꯗꯨꯗꯣ ꯎꯝ ꯑꯗꯨꯒꯤ ꯀꯣꯕꯤꯗꯣ ꯌꯥꯝ ꯍꯥꯎꯈꯤ ꯑꯗꯨꯏ ꯆꯥꯔꯗꯣ ꯌꯣꯜꯂꯗꯤ ꯊꯕꯛ ꯃꯐꯝꯗꯩ ꯃꯅꯥꯛꯇꯔ ꯀꯩꯅꯣꯝ ꯍꯥꯏ ꯂꯩꯔꯛꯑꯦ ꯍꯥꯏꯕꯗꯣ ꯑꯗꯨꯗꯣ ꯈꯤꯇ ꯂꯩꯔꯛꯑꯣ ꯌꯨꯝꯗ ꯑꯣꯏꯅ ꯊꯥꯔꯒꯅꯦ ꯄꯤꯖꯔꯒꯦ ꯑꯁ ꯂꯩꯕꯒ ꯀꯤꯖꯔꯕꯅꯦ ꯍꯧꯖꯤꯛꯀꯥꯟꯁꯦ ꯅꯍꯥꯟꯗꯁꯨ ꯂꯩꯀꯥꯏꯒꯤ ꯀꯔꯤ ꯃꯣꯏꯅ ꯆꯦꯡꯒꯨꯝ ꯆꯥꯔꯨꯏ ꯍꯥꯏꯕ꯭ꯔꯥ ꯀꯩꯅꯣ ꯑꯗꯨ ꯆꯥꯕꯗꯒꯤꯅꯦ ꯃꯁꯥ ꯅꯨꯡꯉꯥꯏꯇꯦ ꯈꯣꯠꯇꯦꯅ ꯗꯣꯛꯇꯔ ꯂꯣꯏ ꯂꯥꯏꯌꯦꯡꯕ ꯂꯣꯏ ꯆꯠꯅꯈꯤꯕꯅꯦ ꯑꯗꯨ ꯀꯤꯖꯗꯅ ꯄꯣꯠ ꯑꯃꯇ ꯂꯩꯔ ꯆꯥꯗ꯭ꯔꯕꯅꯦ ꯌꯨꯝꯗ ꯈꯔ ꯈꯔ ꯊꯥꯔ ꯇꯦꯛ ꯇꯦꯛ ꯊꯥꯔ ꯆꯥꯗ꯭ꯔꯗꯤ ꯏꯃꯥ ꯍꯣꯏꯁꯨ ꯃꯁꯥꯒꯤ ꯑꯅꯥꯕ ꯂꯩꯕꯅꯤꯅ ꯑꯩ ꯆꯥꯕ ꯊꯛꯄꯗ ꯌꯥꯝ ꯆꯦꯛꯁꯜꯂꯕꯅꯤ ꯀꯤꯖꯗꯅ ꯅꯍꯥꯟꯁꯨ ꯆꯥꯔꯒ ꯇꯨꯝꯗꯦꯒ ꯑꯗꯨ ꯇꯧꯗꯦꯒꯅ ꯍꯦꯛꯇ ꯂꯥꯏꯈꯠꯅꯕꯅꯤ ꯀꯩꯅꯣꯅꯦ ꯑꯦ ꯊꯕꯛ ꯆꯤꯟꯕꯗꯨꯗ ꯑꯩꯗꯤ ꯍꯥꯏꯔꯛꯇ꯭ꯔꯕꯅꯤ ꯄꯥꯈꯠꯂꯅꯤꯅ
ꯍꯣꯏ ꯍꯣꯏ ꯐꯩꯌꯦ ꯐꯩꯌꯦ ꯅꯪꯅ ꯍꯥꯏꯌꯣ ꯋꯥꯗꯨꯁꯨ ꯑꯩꯅ ꯂꯥꯛ ꯑꯩꯅ ꯂꯥꯛꯄꯗꯅꯦ ꯁꯣꯏꯗꯅ ꯂꯩꯔꯛꯑꯒꯦ ꯑꯗꯨꯒ ꯅꯣꯏꯒꯤ ꯏꯪꯈꯣꯜꯗꯨꯗ ꯊꯥꯗꯅꯕ ꯑꯗꯨꯃꯅꯦ ꯀꯩꯀꯩꯅꯣ ꯌꯨꯝꯗ ꯊꯥꯕ ꯌꯥꯕꯁꯤꯡꯗꯣ ꯑꯗꯨꯁꯨ ꯑꯩ ꯂꯣꯏ ꯂꯩꯔꯛꯑꯒꯦ
ꯍꯣꯏ ꯏꯆꯦ ꯂꯥꯛꯄ ꯑꯗꯣ ꯀꯔꯝ ꯀꯥꯟꯗꯕꯨ ꯂꯥꯛꯇꯣꯏꯅꯣ ꯅꯤꯁꯤꯗ ꯂꯥꯛꯀꯗ꯭ꯔꯣ ꯑꯩꯁꯦ ꯀꯩꯅꯣꯝꯇꯁꯨ ꯇꯞꯅꯤꯡꯕꯅꯤꯅꯦ
ꯑꯩꯗꯣ ꯑꯊꯨꯕꯗꯗꯤ ꯂꯥꯛꯀꯦ ꯍꯧꯖꯤꯛꯀꯥꯟꯁꯦ ꯑꯅꯥꯕ ꯃꯌꯥꯝ ꯂꯥꯛꯄꯒꯤꯅꯦ ꯑꯩꯁꯨ ꯆꯤꯟꯕ ꯎꯝ ꯃꯊꯪ ꯍꯥꯞꯇꯗꯗꯤ ꯑꯩ ꯀꯣꯝꯃꯅꯤꯌꯦ ꯑꯗꯨꯗꯅꯦ ꯑꯩ ꯁꯣꯗꯅ ꯂꯥꯛꯀꯦ
ꯑꯣ ꯑꯗꯣ ꯏꯆꯦ ꯂꯥꯛꯄ ꯀꯥꯟꯗ ꯀꯩꯅꯣꯗꯣ ꯃꯣꯏ ꯍꯤꯗꯥꯛ ꯑꯃ ꯅꯍꯥꯟ ꯃꯣꯏꯗꯅ ꯄꯨꯔꯛꯈꯤꯕꯗꯣ ꯃꯣꯏ ꯆꯥꯕ ꯇꯨꯝꯗꯕ ꯈꯣꯠꯇꯕꯗ ꯑꯗꯨꯝ ꯏꯁꯥ ꯏꯁꯥ ꯏꯐꯦꯛ ꯂꯩꯇꯦ ꯈꯣꯠꯇꯦ ꯀꯥꯟꯅꯕ ꯁꯣꯛꯄ ꯈꯣꯠꯄ ꯂꯩꯇꯦꯅ ꯍꯥꯏꯕ ꯍꯤꯗꯥꯛꯇꯣ ꯑꯗꯨꯗꯣ ꯈꯤꯇ ꯄꯨꯕꯤꯔꯛꯑꯣ ꯑꯗꯨ ꯆꯥꯔꯤꯈꯩꯗꯤ ꯃꯣꯏꯁꯦ ꯃꯁꯥ ꯅꯨꯡꯉꯥꯏ ꯍꯥꯏꯕꯅꯦꯕ
ꯑꯣ ꯍꯣꯏ ꯑꯩꯅꯦ ꯌꯥꯎꯔꯛꯑꯒꯦ ꯑꯩꯅꯦ ꯑꯍꯟꯅ ꯅꯥꯔꯀꯥꯟꯗ ꯆꯥꯕ ꯌꯥꯕ ꯍꯤꯗꯥꯛ ꯂꯥꯡꯊꯛ ꯁꯤꯡꯗꯣ ꯂꯣꯏꯅꯅꯦ ꯄꯣꯔꯛꯑꯒꯦ ꯑꯗꯨꯒ ꯑꯩ ꯊꯃꯝꯅꯕ ꯇꯧꯒꯦ ꯌꯨꯝꯗ ꯅꯪꯁꯨꯅꯦ ꯆꯦꯛꯁꯤꯜꯂꯨꯀꯣ ꯑꯍꯟꯈꯛꯀꯤ ꯋꯥꯅ ꯑ ꯍꯧꯖꯤꯛꯀꯥꯟꯁꯦ ꯃꯣꯏꯒꯤ ꯕꯤꯠꯔꯨꯠꯀꯗꯣ ꯊꯥꯖꯤꯜꯂꯣ ꯑꯩ ꯃꯔꯨ ꯂꯧꯔꯛꯀꯦ ꯑꯗꯨꯒꯅꯦ ꯁꯨꯝꯃꯒꯅꯦ ꯃꯍꯤꯁꯨ ꯊꯛꯄ ꯌꯥꯝ ꯐꯕꯅꯦ ꯑꯗꯒꯤ ꯑꯩꯒꯤ ꯇꯅ ꯕꯣꯠ ꯀꯗꯣ ꯍꯧꯖꯤꯛ ꯍꯧ ꯑꯗꯨ ꯎ ꯑꯌꯨꯛ ꯆꯝꯐꯨꯠ ꯇꯣꯏ ꯑꯣꯏꯅ ꯆꯥꯎ ꯑꯗꯩ ꯆꯝꯐꯨꯠ ꯆꯥꯗ꯭ꯔꯁꯨꯅꯦ ꯑꯌꯨꯛ ꯑꯌꯨꯛꯇꯅꯦ ꯁꯣꯝꯃꯒ ꯊꯛꯑꯣ ꯑꯗꯨꯁꯨ ꯌꯥꯝ ꯐꯕꯅꯤ
ꯆꯥꯕ ꯊꯛꯄꯁ ꯍꯧꯖꯤꯛ ꯍꯧꯖꯤ ꯀꯥꯟꯗꯤ ꯑꯁ ꯌꯥꯝ ꯂꯣꯏꯔꯦꯗ ꯑꯩꯁꯦ ꯑꯃ ꯊꯣꯡꯉꯦ ꯆꯥꯕ ꯌꯥꯗ ꯑꯃ ꯊꯣꯡꯉꯦ ꯆꯥꯕ ꯌꯥꯗ ꯆꯥꯐꯝ ꯂꯥꯛꯐꯝ ꯑꯇ ꯈꯪꯗꯕꯤꯅꯤ ꯃꯣꯏ ꯃꯌꯥꯝꯒꯤ ꯌꯥꯅꯕ ꯍꯣꯠꯅꯕꯗꯅꯦ ꯑꯩꯅꯦ ꯆꯥꯐꯝ ꯂꯥꯛꯐꯝ ꯑꯇ ꯈꯪꯗꯗꯅꯅꯦ ꯏꯔꯥꯡꯒꯒꯦ ꯀꯪꯕꯗ ꯂꯣꯏꯔꯦ ꯀꯩꯨ ꯄꯤꯖꯗꯣꯏꯅꯣ ꯈꯪꯅꯤ ꯆꯥꯕ ꯌꯥꯏꯒ ꯌꯥꯗꯦꯒ ꯌꯥꯏꯒ ꯌꯥꯗꯦ ꯆꯤꯟꯖꯥꯛꯁꯤꯅ ꯈꯥꯏꯕꯁꯤꯅ ꯈꯥꯏꯕꯁꯤꯅ ꯑꯗꯣ ꯆꯥꯕ ꯌꯥꯕ ꯌꯥꯗꯕꯗꯣ ꯏꯆꯦ ꯂꯥꯛꯑꯒ ꯑꯝꯇ ꯐꯖꯅ ꯑꯝꯇ ꯍꯥꯏꯔꯝꯃꯣ ꯃꯣꯏꯁꯨꯅꯦ ꯍꯥꯏꯌꯦꯅꯕꯨꯅꯦ ꯂꯧꯔꯤꯔꯥ ꯂꯧꯗ꯭ꯔꯔꯥ ꯈꯗ ꯇꯧꯁꯟꯅꯕ ꯑꯃꯁꯨ ꯌꯥꯎꯔꯅꯤ ꯈꯤꯇꯪ ꯆꯥꯅꯤꯡꯗꯕ ꯍꯥꯎ ꯑꯇꯧꯕ ꯅꯨꯃꯤꯠꯁꯤꯅꯅꯦ ꯆꯥꯕ ꯌꯥꯗꯦ ꯍꯥꯏꯔꯒꯗꯤ ꯆꯥꯔꯣꯏꯗꯣꯏꯅꯦ
ꯑꯍꯟ ꯍꯥꯏꯁꯤꯅꯦ ꯑꯗꯨ ꯉꯥꯛꯇꯅꯦ ꯃꯣꯏꯒꯤꯗꯤꯅꯦ ꯍꯥꯎꯇ꯭ꯔꯗꯤ ꯆꯥꯅꯤꯡꯉꯣꯏꯗꯣꯏꯕ ꯃꯣꯏꯅ ꯇꯧꯔꯤꯁꯦ ꯑꯩꯈꯣꯏꯅꯗꯤ ꯃꯁꯥ ꯐꯅꯕꯅꯤꯅ ꯇꯧꯔꯤꯁꯦ ꯃꯅ ꯗꯤ ꯈꯪꯗꯦꯗꯣ ꯀꯩꯝ ꯈꯜꯂꯨꯅꯨꯁꯦ ꯑꯩꯅ ꯍꯧꯖꯤꯛꯀꯥꯟꯗꯤꯅꯦ ꯑꯍꯜ ꯑ ꯆꯥꯕ ꯌꯥꯕ ꯃꯁꯥꯁꯨ ꯐꯕ ꯑꯍꯥꯎꯕ ꯑꯍꯥꯎꯕꯁꯨ ꯑꯣꯏꯕ ꯃꯣꯏꯗꯁꯨ ꯀꯥꯟꯅꯒꯗꯕ ꯌꯥꯝꯅ ꯊꯣꯛꯑꯦ ꯑꯩꯅꯦ ꯑꯩꯅ ꯂꯥꯛꯄ ꯀꯥꯟꯗ ꯂꯣꯏꯅ ꯂꯩꯔꯒ ꯄꯣꯔꯛꯑꯒꯦ ꯅꯪ ꯑꯗꯨꯒꯤꯅꯦ ꯀꯩꯁꯨ ꯈ ꯑꯩ ꯂꯩꯔꯤꯁꯤꯕꯨ
ꯑꯁ ꯌꯨꯝꯗꯁꯨ ꯅꯣꯡꯐꯥꯗꯣꯛ ꯂꯩꯔ ꯂꯥꯎꯔꯤꯁꯦ ꯑꯩꯗꯤꯅꯦ ꯑꯩ ꯃꯣꯏ ꯃꯌꯥꯝꯁꯤꯒ ꯂꯥꯛ ꯑꯩꯁꯦ ꯉꯥꯎꯗꯣꯔꯔꯕꯅꯤ ꯃꯣꯏꯒꯤ ꯆꯥꯕ ꯌꯥꯅꯕꯁꯦ ꯆꯤꯟꯖꯥꯛꯁꯦ ꯆꯥꯕ ꯌꯥꯅꯕꯗꯨꯗ ꯁꯦꯝꯕꯗꯅꯦ ꯅꯣꯡꯉꯥꯟꯕ ꯅꯨꯃꯤꯠꯠꯇꯕꯨ ꯀꯣꯅꯩ ꯑꯌꯨꯛꯁꯤꯅ ꯑꯗꯨ ꯆꯥꯒꯦ ꯑꯗꯥ ꯆꯥꯒꯦ ꯍꯥꯏꯔꯛꯇꯣꯏꯅꯦ ꯑꯗꯒꯤ ꯆꯥꯥꯁꯜꯂꯒꯅꯦ ꯆꯥꯛꯁꯦ ꯑꯃꯨꯛ ꯆꯥꯔꯣꯏꯗꯣꯏꯅꯦ ꯃꯣꯏꯅ ꯃꯣꯏ ꯅꯨꯡꯉꯥꯏꯕ ꯑꯃ ꯌꯥꯎꯔꯕꯅꯦ ꯈꯪꯉꯕ ꯅꯪꯅ ꯍꯦꯛ ꯈꯔ ꯆꯦꯛꯁꯜꯂꯨ ꯍꯥꯏꯔꯨꯕꯗꯩꯗꯤ ꯅꯆꯦꯅ ꯑꯗꯨ ꯍꯥꯏꯔꯝꯕꯅꯤ ꯑꯗꯥ ꯍꯥꯏꯔꯝꯕꯅꯤ ꯂꯧꯋꯔ ꯂꯧꯗ꯭ꯔꯒ ꯈꯪꯄꯣꯟꯗꯦꯀꯣ ꯑꯩ ꯍꯦꯛ ꯑꯣꯟꯊꯣꯛꯈꯤꯕꯒ ꯑꯃ ꯍꯦꯛꯇ ꯊꯣꯛꯄ ꯃꯄꯥꯟ ꯊꯣꯛꯑꯒꯅ ꯑꯃ ꯆꯥ ꯂꯩꯔꯝꯅꯤ ꯍꯜꯂꯛꯑ ꯌꯨꯝꯗ ꯑꯃꯨꯛ ꯀꯨꯜꯂꯅꯤ ꯃꯣꯏ ꯑꯉꯥꯡ ꯃꯆꯥ ꯁꯦꯟꯅꯕꯁꯦ ꯉꯥꯏ ꯑꯍꯟ ꯁꯦꯟꯅꯕꯅꯦ ꯑꯗꯨꯝ ꯋꯥꯈ꯭ꯔꯦꯗ
ꯃꯣꯏꯁꯨꯅꯦ ꯅꯪꯉꯣꯟꯗꯅꯦ ꯀꯦꯄ ꯌꯥꯏꯉꯅꯁꯨ ꯐꯪ ꯀꯦ ꯀꯦꯅꯦ ꯑꯩꯉꯣꯟꯗꯗꯤꯅꯦ ꯇꯧꯕ ꯉꯝꯃꯣꯏꯗꯕ ꯑꯗꯨꯅꯅꯦ ꯃꯣꯏꯗꯤꯅꯦ ꯑꯩꯒꯁꯦꯍꯟꯅꯤꯡꯉꯝꯃꯣꯏꯗꯧꯅꯤ ꯉꯥꯡꯒꯅꯤ ꯆꯩꯒꯅꯤꯅ ꯀꯔꯤꯝ ꯈꯜꯂꯨꯅꯨꯁꯦ ꯑꯩ ꯂꯥꯛꯄꯗꯅꯦ ꯒ꯭ꯌꯥꯟ ꯇꯥꯅꯕ ꯐꯖꯅ ꯍꯥꯏꯔꯝꯒꯦ ꯑꯍꯟꯅꯤꯅ ꯃꯣꯏ ꯑꯗꯨ ꯒ꯭ꯌꯥꯟ ꯇꯥꯗꯗꯧꯔꯤꯅꯤ ꯑꯩꯈꯣꯏꯒꯤ ꯂꯩꯀꯥꯏꯒꯤꯗꯨ ꯃꯤꯁꯤꯡꯗꯣ ꯑꯍꯟꯈꯩꯗꯣ ꯑꯩꯅ ꯅꯣꯡꯃꯅꯦ ꯂꯣꯏꯅ ꯈꯣꯝꯖꯤꯜꯂꯒꯅꯦ ꯑꯩꯅ ꯂꯥꯛꯄ ꯅꯨꯃꯤꯠꯇꯨꯗꯅꯦ ꯑꯩꯁꯨ ꯅꯦ ꯆꯥꯕ ꯌꯥꯕ ꯌꯥꯗꯕ ꯃꯌꯥꯝꯗꯣ ꯍꯥꯏꯔꯝꯒꯦ ꯇꯧꯕꯅꯤ ꯍꯧꯖꯤꯛꯀꯥꯟꯁꯦ ꯆꯦꯛꯁꯤꯟꯗꯕ ꯌꯥꯗꯕꯅꯤꯅꯦ ꯅꯣꯏ ꯑꯩꯈꯣꯏ ꯁꯨꯉꯥꯏ ꯑꯩꯁꯨꯅꯦ ꯅꯍꯥꯟ ꯍ ꯅꯥꯀꯦ ꯇꯧꯔꯝꯃꯤꯅꯤ ꯑꯗꯨꯕꯨꯅꯦ ꯐꯈꯔꯦ ꯑꯩꯅꯅꯦ ꯈꯪꯕꯗꯣ ꯊꯣꯛꯄꯅꯤꯅꯅꯦ ꯏꯁꯥꯒꯤꯗꯣ ꯆꯦꯛꯁꯤꯟ ꯊꯧꯔꯥꯡ ꯂꯧꯁꯤꯜꯍꯧꯕꯗꯒꯤ ꯅꯪ ꯀꯔꯤꯝ ꯈꯜꯂꯨꯅꯨꯗ ꯑꯗꯨꯒꯤꯗꯤ ꯑ ꯋꯥꯔꯅꯣ ꯏꯃꯥ ꯍꯣꯏꯒꯤꯗꯤꯅꯦ ꯑꯩꯅ ꯁꯤꯅꯦ ꯍꯣꯔꯦꯟꯗꯣ ꯍꯦꯛꯅꯦ ꯃꯣꯏꯗꯨꯅꯦ ꯍꯥꯏꯔꯛꯀꯦ ꯄꯥꯎ ꯐꯥꯎꯅꯒꯦ ꯅꯪꯅ ꯁꯨꯝ ꯃꯣꯏꯅꯁꯨ ꯅꯪꯅ ꯂꯩꯀꯦ ꯁꯤꯠꯅꯕ ꯑꯃꯁꯨ ꯑꯗꯨꯨ ꯌꯥꯎꯔꯕ ꯑꯗꯨꯅꯅꯤ ꯇꯧꯔꯤꯁꯦ
ꯃꯥꯅꯦ ꯃꯥꯅꯦ ꯀꯦꯔꯕꯅꯦ ꯑꯗꯩ ꯑꯩꯈꯣꯏ ꯑꯕꯨꯡꯉꯣꯗꯨꯅꯅꯦ ꯈꯪꯉꯕ ꯑꯥ ꯌꯨꯝꯁꯤꯗꯗꯤ ꯍꯥꯎꯅ ꯇꯧꯗ꯭ꯔꯦ ꯆꯝꯅ ꯂꯣꯏ ꯄꯤꯖꯔꯕꯅꯤꯅꯅꯦ ꯌꯨꯝꯗꯗꯤ ꯈꯔ ꯆꯥꯒ꯭ꯔꯅꯤ ꯆꯥꯅꯤꯡꯗꯦ ꯍꯥꯏꯔ ꯆꯠꯈꯤꯗꯣꯏꯅꯦ ꯑꯗꯒꯤ ꯍꯥꯏꯗꯤ ꯆꯠꯄꯒ ꯃꯃꯥꯟꯕꯨ ꯍꯣꯏ ꯄꯨꯜꯂꯒ ꯍꯦꯛꯇ ꯃꯣꯔꯣꯛꯇ ꯍ ꯁꯤꯡꯖꯨ ꯅꯨꯡꯖꯨ ꯁꯨꯔ ꯆꯥꯔꯕ ꯖꯥꯠꯅꯤꯅꯦ ꯅꯨꯄꯥ ꯅꯨꯄꯤ ꯃꯔꯥꯅꯗꯤ ꯍꯦꯜꯂꯦ ꯅꯨꯄꯥ ꯑꯃꯣꯏꯅ ꯈꯪꯕ ꯍꯦꯛꯇ ꯆꯥꯥꯁꯟꯗꯅ ꯈꯣꯠꯇꯅ ꯑꯗꯨꯒ ꯃꯥꯗꯤ ꯑꯩꯉꯣꯟꯗ ꯍꯥꯏꯗꯣꯛꯇ꯭ꯔꯦ ꯇꯨꯃꯤꯟꯅꯒ ꯂꯣꯠꯇꯅ ꯀꯩꯗꯧꯔꯒꯦ ꯍꯥꯏꯔꯒ ꯃꯁꯥ ꯈꯤꯇꯪ ꯅꯨꯡꯉꯥꯏꯇꯕꯅꯤꯒ ꯍꯦꯛꯇ ꯂꯣꯠ ꯃꯥꯗꯤ ꯃꯩꯁꯥ ꯃꯣꯔꯣꯛ ꯃꯌꯥꯝꯗꯨꯅꯕꯨꯛꯁꯦ ꯆꯥꯛꯇꯅ ꯂꯩꯔꯕꯖꯥꯠꯅꯦꯕ ꯑꯩꯅ ꯏꯁꯤꯡ ꯌꯥꯝ ꯊꯛꯏꯁꯦ ꯀꯩꯒꯤꯅꯣ ꯑꯉꯥꯡꯁꯦꯅ ꯁꯨꯝ ꯍꯟꯖ ꯍꯟꯖꯅ ꯍꯪꯕ ꯀꯥꯟꯗꯅꯦ ꯃꯃꯥꯟꯅꯕ ꯑꯃ ꯂꯥꯛꯑꯦ ꯑꯗꯨꯒ ꯑꯩꯅ ꯃꯃꯥꯟꯅꯕꯗꯩ ꯍꯪꯉꯨꯔꯦ ꯍꯪꯕꯗꯗꯒꯤꯗꯤ ꯏꯁꯤꯡꯁꯨ ꯆꯥꯕꯩꯅꯤ ꯈꯣꯠꯄꯩꯅꯤ ꯍꯥꯏꯔꯛꯑꯦ ꯁꯣꯝꯗꯅ ꯆꯝꯅ ꯅꯣꯡ ꯅꯨꯡꯇꯤꯒꯤ ꯆꯝꯅ ꯆꯥꯕ ꯃꯥꯅ ꯅꯣꯡ ꯐꯥꯗꯣꯛ ꯑꯗꯨꯃꯥꯏꯅ ꯆꯥꯔꯨꯕꯗꯨꯗ ꯀꯩ ꯑꯣꯏꯔꯝꯃꯅꯤꯣ ꯑꯉꯥꯡꯁꯤꯅ ꯀꯌꯥꯗ ꯆꯤꯟꯖꯥꯛꯁꯦ ꯃꯣꯏꯗ ꯄꯥꯝꯗ꯭ꯔꯦꯕ ꯑꯉꯥꯡꯁꯤꯡꯁꯤꯅ ꯆꯝꯅ ꯆꯥꯕꯁꯦ ꯑꯍꯟꯉꯩꯒꯤ ꯈꯜꯂꯒ ꯃꯥꯅ ꯁꯤꯒꯤꯁꯨ ꯇꯣꯉꯥꯟꯅ ꯑꯃꯨꯛ ꯊꯣꯡꯗꯣꯏꯅꯤ ꯅꯪ ꯐꯥꯗꯣꯛꯀꯗꯤ ꯊꯕꯛ ꯆꯤꯟꯗꯕ ꯅꯨꯃꯤꯠꯇꯗꯤꯅꯦ ꯇꯣꯉꯥꯟꯅ ꯑꯃꯨꯛ ꯊꯣꯡꯍꯟꯗꯣꯏꯅꯤ ꯑꯗꯩ ꯑꯍꯟꯕꯨ ꯁꯦꯟꯅꯒꯗ꯭ꯔꯥ ꯑꯉꯥꯡꯕꯨ ꯁꯦꯟꯅꯒꯗ꯭ꯔꯥ ꯒ꯭ꯌꯥꯟꯒ ꯃꯝꯃꯤꯅꯤꯗꯤ ꯑꯩꯗꯤ
ꯍꯣꯏꯁꯦ ꯅꯪꯅꯦ ꯀꯩꯝꯇ ꯃꯊꯥ ꯁꯥꯔꯅꯨ ꯑꯩ ꯂꯥꯛꯄꯗꯅꯦ ꯂꯣꯏꯅ ꯐꯖꯅ ꯍꯥꯏꯔꯒꯦ ꯑꯗꯣ ꯑꯉꯥꯡꯗꯨꯃꯁꯨꯅꯦ ꯃꯣꯔꯣꯛ ꯆꯥꯕ ꯄꯥꯝꯈ꯭ꯔꯕ ꯃꯥꯁꯨ ꯑꯗꯨꯅꯦ ꯍꯧꯖꯤꯛꯇꯤ ꯈꯪꯉꯝꯃꯅꯤ ꯑꯗꯨꯅꯅꯦ ꯑꯩ ꯂꯥꯛꯑꯒꯅꯦ ꯍꯥꯏꯔꯒꯦꯁꯦ ꯅꯪꯁꯨꯅꯦ ꯀꯔꯤꯝꯇꯅꯦ ꯃꯊꯥ ꯁꯥꯔꯅꯨ ꯆꯥꯛ ꯏꯁꯤꯡ ꯑꯗꯣ ꯆꯥꯊꯣꯛꯃꯤꯟꯅꯔꯒꯅꯦ ꯐꯖꯅ ꯄꯣꯊꯥꯅꯕ ꯇꯧꯔꯣ ꯑꯩꯁꯨꯅꯦ ꯆꯥꯛ ꯏꯁꯤꯡ ꯆꯥꯊꯣꯛꯅꯕ ꯇꯧꯗꯦ ꯅꯪ ꯀꯔꯤꯝꯇꯅꯦ ꯃꯊꯥ ꯁꯥꯔꯨꯅꯨꯀꯣ ꯑꯗꯨꯒꯤ ꯑꯩ ꯂꯥꯛꯄꯗꯅꯦ ꯂꯣꯏꯅ ꯄꯣꯔꯛꯑꯗꯧꯅꯤ ꯋꯥꯔ ꯨ ꯔꯅꯨ
ꯍꯣꯏ ꯏꯆꯦ ꯏꯆꯦꯗ ꯂꯥꯛꯄꯗ ꯍꯦꯛ ꯀꯥꯎꯕꯤꯔꯛꯑꯣ ꯑꯗꯨꯝ ꯄꯣꯠꯔꯤꯉꯩꯗꯣ ꯅꯣꯡꯃ ꯑꯃꯨꯛ ꯍꯌꯦꯡ ꯑꯃꯨꯛ ꯐꯣꯟ ꯇꯧꯔꯛꯑꯒꯦ ꯑꯗꯨꯒ ꯑꯃꯨꯛ ꯅꯤꯡꯁꯤꯡꯉꯛꯀꯦ꯫
ꯍ ꯍꯣ ꯊꯝꯃꯣ ꯊꯝꯃꯣ ꯑꯩ ꯊꯝꯃꯒꯦꯀꯣ꯫
ꯎꯝ ꯎꯝ ꯊꯝꯃꯣ ꯊꯝꯃꯣ꯫